ꯍꯜꯂꯣ
ꯑꯥ ꯍꯜꯂꯣ ꯇꯥꯕ꯭ꯔꯣ
ꯑꯥ ꯇꯥꯏꯌꯦ
ꯎꯝ ꯀꯩꯗꯧꯔꯝꯃꯤꯅꯣ ꯑꯥ ꯇꯥꯏꯌꯦ ꯇꯥꯏꯌꯦ
ꯑꯥ ꯑ ꯀꯩꯁꯨ ꯇꯧꯗꯦꯗ ꯑꯗꯨꯝ ꯐꯝꯃ ꯂꯩꯌꯦ
ꯎꯝ ꯆꯥꯛ ꯏꯁꯤꯡ ꯊꯣꯡꯗ꯭ꯔꯤꯕꯣ
ꯆꯥꯛ ꯏꯁꯤꯡ ꯊꯣꯡꯗ꯭ꯔꯦ ꯍꯣꯏ ꯑꯩꯈꯣꯏ ꯑꯩ ꯊꯕꯛ ꯃꯐꯝꯗ ꯂꯩꯔꯤ ꯍꯧꯖꯤꯛꯐꯥꯎ
ꯑꯣ ꯑꯣ ꯌꯨꯝꯗ ꯍꯜꯂꯛꯇꯧ ꯀꯌꯥꯝ ꯋꯥꯠꯂꯤꯒꯦ
ꯑꯥ ꯍꯣꯔꯦꯟ ꯄꯨꯡ ꯄꯨꯡ ꯕꯥꯔꯣ ꯃꯈꯥꯏ ꯑꯗꯨꯋꯥꯏꯗ
ꯑꯣ ꯃꯅꯤꯄꯨꯔꯗ ꯂꯩꯇꯕ
ꯑꯥꯃꯅꯤꯄꯨꯔꯗ ꯂꯩꯇꯤꯌꯦ
ꯑꯣ ꯑꯣ ꯑꯣ
ꯎꯝ ꯅꯪꯗꯤ ꯀꯩꯗꯧꯔꯤꯅꯣ
ꯑꯩꯁꯨ ꯁꯨꯝ ꯂꯩꯔꯝꯃꯤꯅꯦ ꯆꯠꯂꯨ ꯈꯣꯠꯂꯨꯕ ꯍꯥꯏꯗꯤ ꯁꯨꯝ ꯆꯠꯊꯣꯛꯎꯄ ꯀꯩꯀꯥ ꯍꯜꯂꯛꯑꯒ ꯁꯨꯝ ꯄꯣꯊꯥꯔꯝꯕ
ꯑꯣ ꯑꯣ ꯆꯥꯛ ꯆꯥꯛ ꯌꯦꯟꯁꯥꯡ ꯊꯣꯡꯉꯕꯣ
ꯊꯣꯡꯗ꯭ꯔꯤꯌꯦ
ꯎꯝ ꯉꯥꯏꯍꯥꯛ ꯂꯩꯔꯗꯤ ꯊꯣꯡꯉꯗꯣꯏꯅꯦ
ꯑꯥ
ꯀꯩꯅꯣ ꯄꯨꯡ ꯅꯥꯏꯠꯀ ꯇꯥꯕꯤ ꯍꯥꯏꯗꯨꯔꯕ ꯄꯨꯡ ꯕꯥꯔꯣ ꯍꯥꯏꯗꯤ
ꯑꯥ ꯔꯦꯁꯇꯨꯔꯦꯟꯅꯤꯅꯀꯣ ꯈꯔ ꯇꯨꯋꯦꯜꯐꯇꯒꯤ ꯍꯧꯕ ꯄꯨꯡ ꯄꯨꯡ ꯑꯃ ꯄꯨꯡ ꯇꯨꯌꯦꯜꯞꯇꯒꯤ ꯍꯧꯔꯒ ꯑꯃꯨꯛ ꯇꯨꯌꯦꯜꯞꯇ ꯂꯣꯏꯕ
ꯑꯣ
ꯎꯝ
ꯌꯨꯝꯗꯒ ꯊꯣꯛꯂꯛꯅꯤꯡꯗ꯭ꯔꯣ ꯂꯥꯢꯛ
ꯌꯨꯝ ꯌꯨꯝꯗ ꯊꯣꯛ ꯌꯨꯝꯗ ꯊꯣꯛꯅꯤꯡꯕ ꯐꯥꯎꯗꯦꯗ
ꯑꯗ ꯂꯩꯕꯅ ꯍꯦꯟꯅ ꯅꯨꯡꯉꯥꯏꯔꯕ
ꯑꯥ ꯆꯍꯤ ꯑꯃ ꯍꯦꯜꯂꯦ ꯑꯗꯨꯝ ꯂꯩꯔꯦ
ꯑꯣ
ꯌꯨꯝ ꯉꯁꯤ ꯅꯤꯡꯁꯤꯡꯗ꯭ꯔꯦꯗ ꯌꯨꯝꯗ ꯆꯠꯂꯒ ꯀꯩꯗꯧꯔꯨꯅꯤ
ꯀꯩꯗꯧꯕꯩ ꯅꯠꯇꯕ ꯁꯨꯝ ꯂꯩꯗꯅ ꯑꯩꯈꯣꯏꯁꯨ ꯌꯨꯝꯗꯒꯤ ꯊꯥꯞꯅ ꯂꯩꯔꯛꯑꯀꯥꯟꯗꯗꯤ ꯌꯨꯝꯗꯒ ꯑꯗꯨꯝ ꯆꯠꯅꯤꯡꯕ ꯐꯥꯎꯋꯤꯗꯅ
ꯑ ꯌꯨꯝ ꯍꯧꯖꯤꯛ ꯐꯥꯎꯕꯗꯤ ꯌꯨꯝꯗ ꯆꯠꯅꯤꯡꯕ ꯑꯝꯇ ꯐꯥꯎꯗꯦꯗ
ꯈꯔ ꯂꯩꯔꯗꯤ ꯌꯨꯝꯒꯁꯦ ꯂꯣꯏ ꯀꯥꯎꯈꯤꯗꯕꯩ ꯋꯥꯅꯤꯅꯦ
ꯁꯤꯗ ꯂꯩꯕ ꯁꯤꯗ ꯂꯩꯕ ꯑꯗꯨꯝ ꯅꯨꯡꯉꯥꯏꯌꯦ ꯑꯗꯨꯒꯤ ꯑꯩꯒꯤ ꯕꯦꯛꯒ꯭ꯔꯥꯎꯟ ꯇ ꯃꯈꯣꯟ ꯇꯥꯔꯛꯄ꯭ꯔꯣ ꯇꯥꯕ꯭ꯔꯣ
ꯑ ꯌꯥꯝ ꯀꯩꯅꯣ ꯀꯥ ꯍꯦꯟꯅ ꯇꯥꯕ ꯑꯣꯏꯗꯦ ꯀꯩꯁꯨ ꯀꯥꯏꯗꯦ
ꯑꯥ
ꯑꯣ ꯅꯣꯏ ꯑꯗꯨꯗꯤ ꯅꯣꯏ ꯔꯦꯟꯇꯒꯨꯝꯕ ꯂꯩꯕ꯭ꯔꯣ ꯀꯃꯥꯏꯅ ꯇꯧꯒꯦ
ꯀꯩꯕ
ꯔꯦꯟ ꯀꯨꯝꯕꯗꯒ ꯂꯩꯕ꯭ꯔꯥ
ꯑ ꯔꯦꯟ ꯅꯠꯇꯦ ꯃꯣꯏ ꯆꯥꯐꯝ ꯊꯛꯐꯝ ꯂꯣꯏ ꯄꯤꯌꯦ ꯂꯩꯐꯝ ꯑꯥ ꯃꯣꯏ ꯂꯩ ꯐꯝ ꯄꯤ
ꯀꯣ ꯅꯪ ꯃꯤꯅ ꯍꯥꯏꯗꯣ ꯇꯥꯗ꯭ꯔꯣ ꯑꯣ
ꯑꯗꯨꯒꯤ
ꯎꯝ ꯐꯩꯌꯦ ꯑꯗꯨꯗꯤꯀꯣ ꯅꯦꯠꯁꯦ ꯅꯨꯡ ꯑꯃꯨꯛꯃꯨꯛ ꯄꯠꯄꯠ ꯇꯠꯄꯗꯧꯅ ꯇꯧꯋꯦ
ꯑꯥꯎ
ꯍꯥꯏꯗꯤ ꯅꯪ ꯋꯥ ꯉꯥꯡꯕꯗꯣ ꯇꯥꯈꯤꯗꯕ ꯄꯠ ꯇꯠꯂꯒ ꯑꯗꯨꯃꯥꯏꯅ ꯇꯧꯋꯦꯕ
ꯍꯧꯖꯤꯛ